ꯑ ꯅꯪ ꯀꯩꯅꯣ ꯅꯪꯁꯨ ꯊꯦꯡ ꯊꯦꯡ ꯇꯨꯝꯕ꯭ꯔ ꯍꯟꯗꯛ
ꯑꯥ ꯊꯤꯅ ꯇꯨꯝꯃꯦ ꯍꯣꯁꯄꯤꯇꯥꯜ ꯂꯩꯕꯗꯒꯤꯀꯣ ꯍꯦꯕꯤꯠ ꯑꯣꯏꯈ꯭ꯔꯕꯅꯤ ꯑꯗꯨꯝ
ꯑꯩꯁꯨ ꯍꯟꯗꯛꯁꯦ ꯕꯣꯁꯨ ꯌꯦꯡꯕ ꯑꯗꯨꯒ ꯑꯗꯨꯝ ꯄꯨꯡ ꯑꯅꯤ ꯑꯍꯨꯝ ꯃꯔꯤ ꯑꯗꯨ ꯋꯥꯏꯗ ꯑꯗꯨꯝ ꯇꯨꯝꯃꯦ ꯑꯩꯁꯦ ꯀ꯭ꯂꯥꯁ ꯑꯃꯨꯛ ꯍꯧꯔꯗꯤ ꯋꯥꯗꯧꯔ ꯑꯩꯁꯦ
ꯀꯒꯤꯅꯣ
ꯍꯧꯋꯥꯠꯄ ꯌꯥꯝ ꯋꯥꯏꯕ ꯀꯩ ꯍꯥꯏꯇꯥꯔꯦ ꯉꯟꯅ ꯇꯨꯝꯕꯁꯨ ꯍꯩꯇꯕ
ꯎꯝ
ꯍꯧꯒꯠꯄ ꯃꯇꯝꯗ ꯑꯃꯨꯛ ꯐꯖꯅ ꯋꯥꯕ ꯑꯁ ꯄꯨꯡ ꯑꯦꯠꯁꯦ ꯑꯋꯠꯄ ꯉꯝꯗ
ꯎꯝ
ꯗꯥꯕ ꯐꯥꯎ ꯍꯋꯥ ꯂꯧꯕꯦ ꯋꯥꯍ ꯋꯥꯍ ꯅꯍꯋꯥ ꯃꯇꯥꯡ ꯃꯇꯥꯡꯗꯤ ꯑꯍꯥꯟꯕ ꯀ꯭ꯂꯥꯁꯇꯣ ꯌꯥꯎꯗꯕꯤꯗ ꯁꯦꯀꯦꯟ ꯐꯥꯁꯀꯨꯝꯕꯗ ꯈꯛꯇ ꯌꯥꯎꯕ ꯍꯧꯕꯒꯨꯝ ꯌꯥꯎ
ꯎꯝ
ꯋꯥꯕꯅꯤ
ꯑꯁ ꯅꯪꯅ ꯅꯣꯏ ꯈꯛꯇ ꯋꯥꯗꯔ ꯑꯩꯈꯣꯏꯁꯨ ꯋꯥꯏ ꯋꯥꯕ ꯃꯥꯟꯅꯗꯕ
ꯑꯥ ꯑꯥ ꯍꯣꯏ ꯑꯗꯨꯝꯕꯗꯤ ꯑꯩꯈꯣꯏꯕꯨꯗꯤ ꯀꯩ ꯍꯥꯏꯁꯔꯦ ꯑꯋꯥꯠꯄ ꯈꯛꯇꯅꯤꯗ ꯋꯥꯏ ꯍꯥꯏꯁꯦ ꯑꯗꯨꯨꯝ ꯑꯗ ꯀꯩ ꯍꯥꯏꯁꯤꯔꯦ ꯑꯇꯩꯅꯤꯀꯣ
ꯎꯝ
ꯌꯥꯎꯅꯤꯡ ꯅ꯭ꯔ ꯌꯥꯎꯅꯤꯡꯗ꯭ꯔꯗꯤ ꯌꯥꯝ ꯌꯥꯎꯅꯤꯡꯗ꯭ꯔꯗꯤ ꯑꯗꯨꯝ ꯌꯥꯎꯗ꯭ꯔꯁꯨ ꯌꯥꯏꯑꯕ ꯑꯩꯈꯣꯏꯒꯤꯗꯤ ꯀꯇꯥꯔꯦ
ꯑꯦꯇꯦꯟꯗꯦꯟꯁꯇꯣ ꯑꯃꯨꯛ ꯁꯨꯔꯗꯤ ꯀꯩꯁꯨ ꯀꯥꯏꯗꯦꯕ ꯑꯩꯈꯣꯏꯒꯤꯅ
ꯑꯗꯨ ꯑꯦꯇꯦꯟꯗꯦꯟꯁ ꯁꯨꯗ꯭ꯔꯗꯤ ꯑꯦꯛꯖꯥꯝ ꯊꯥꯍꯟꯅꯕ ꯑꯗꯨꯒꯤ ꯋꯥꯅ ꯄꯥꯈꯠꯄꯗꯣ ꯗꯤꯇꯦꯟ ꯇꯔꯗꯤ ꯑꯦꯛꯖꯥꯝ ꯊꯥꯟꯗꯕꯅꯦꯕ
ꯎꯝ
ꯃꯤꯁꯇꯔ ꯑꯦꯛꯖꯥꯝ ꯃꯇꯝꯁꯦ ꯑꯍꯗꯗꯤ ꯑꯃꯨꯛ ꯑꯗꯨꯒꯤꯗꯣ ꯈꯜꯂꯒ ꯑꯃꯨꯛ ꯆꯠꯄꯗꯤ ꯌꯥꯗꯕ
ꯎꯝ
ꯁꯥꯎꯅꯤꯡꯕꯅꯦ ꯃꯇꯥꯡ ꯃꯇꯥꯡꯗꯗꯤ ꯀꯩ ꯍꯥꯏꯖꯤꯔ ꯆꯠꯄ ꯅꯨꯃꯤꯠ ꯆꯠꯄ ꯅꯨꯃꯤꯠ ꯀꯨꯝꯕ ꯃꯇꯝꯗ ꯑꯦꯇꯦꯟꯗꯦꯟꯁ ꯍꯥꯞꯄꯤꯗꯕꯗꯣ
ꯑꯣ
ꯃꯣꯏꯅ ꯑꯣꯖꯥ ꯑꯩꯈꯣꯏꯅ ꯁꯣꯏꯔꯒ ꯍꯥꯞꯄꯤꯗꯕꯒꯨꯝꯕ ꯑꯁ
ꯐꯨꯔꯝꯃꯨ ꯌꯥꯗ꯭ꯔꯥ
ꯑꯁ ꯍꯔꯣꯁꯨ ꯀꯩ ꯍꯥꯏꯁꯤꯔꯥ ꯃꯣꯏꯗꯣ ꯌꯥ ꯇꯥꯕꯤꯕ ꯅꯠꯇꯅꯤ ꯑꯗꯨꯒ ꯃꯤ ꯈꯔ ꯁꯨꯡꯂꯥꯡ ꯂꯥꯛꯇꯕꯈꯣꯏꯒꯤꯅ ꯑꯗꯨꯝ ꯍꯥꯞꯄꯤꯕꯁꯨ ꯌꯥꯎꯕ꯭ꯔ ꯁꯣꯏꯔꯒ
ꯑꯝ ꯃꯣꯏꯁꯨ ꯁꯣꯏꯔꯁꯨ ꯍꯦꯟꯃꯟꯗ꯭ꯔꯥ
ꯅꯨꯄꯥ ꯑꯃꯒ ꯀꯂ꯭ꯥꯁ ꯁꯨꯍꯥꯛ ꯂꯥꯛꯇꯒ ꯗꯤꯒ꯭ꯔꯦ ꯂꯩꯇꯕ ꯃꯈꯣꯏꯔꯁꯨ ꯂꯩꯕꯅꯤꯅ
ꯑꯗꯨꯒꯨꯝꯕꯗꯨ ꯎꯔꯗꯤ ꯑꯩꯈꯣꯏ ꯆꯠꯄꯈꯣꯏꯇꯦꯂꯦꯟꯁꯦ ꯈꯜꯂꯒ ꯃꯣꯏꯒ ꯆꯥꯡꯗꯝꯅꯔꯗꯦ ꯁꯥꯎꯅꯤꯡꯕꯅꯤ ꯎꯝ ꯍꯥꯟꯅꯗꯤ ꯃꯦꯗꯥꯝ ꯑꯃ ꯂꯩꯔꯤꯉꯩꯗꯗꯤ ꯑꯩꯈꯣꯏꯗ ꯉꯥꯡꯅꯕ ꯈꯣꯠꯄ ꯅꯨꯡꯉꯥꯏꯔꯝꯕꯅꯦ ꯍꯧꯖꯤꯛ ꯅꯨꯄꯥ ꯃꯆꯥ ꯃꯆꯥꯈꯣꯏ ꯂꯥꯛꯄꯒꯤ ꯑꯁ ꯅꯨꯡꯉꯥꯏꯇꯦ
ꯀꯩꯒꯤꯔꯥ
ꯈꯪꯉꯩꯗ ꯃꯣꯏꯁꯦ ꯑꯁ ꯍꯩꯄꯥ ꯁꯥꯄ ꯍꯥꯏꯒꯗ꯭ꯔꯥ ꯅꯨꯄꯤꯗ ꯈꯛꯇ ꯀꯩꯅꯣ ꯇꯧꯕ ꯈꯣꯏ ꯑꯁ
ꯍꯪꯉꯣꯏ ꯃꯈꯣꯟꯖꯦ ꯌꯦꯡꯉꯣ
ꯎꯝ ꯑꯩꯁꯨ ꯇꯥꯏꯕꯣꯏ
ꯐꯥꯔꯒ ꯂꯣꯏꯅꯃꫭꯏ ꯇꯤꯡ ꯀꯩꯅꯣ ꯇꯧꯔꯒ ꯊꯝꯒꯅꯤ ꯏꯁ ꯌꯥꯝ ꯐꯕ ꯉꯝꯒꯗꯕꯩ ꯏꯁꯇꯥꯜꯗꯀꯣ ꯒꯞꯊꯤ ꯃꯆꯥ ꯃꯆꯥꯥ ꯇꯧꯕ ꯁꯥꯔꯤꯕ
ꯀꯩꯅꫭ ꯇꯧꯒꯗꯝꯅꯦ ꯊꫭꯛꯑꯒ ꯊꯣꯛꯑꯒ ꯅꯨꯡ ꯂꯪꯉꯣ ꯑꯆꯧꯕꯃ ꯊꯥꯗ
ꯆꯥꯕꯔ ꯅꯪ
ꯍꯪꯉꯣꯏꯁꯦ ꯀꯩꯅꯣꯗꯤ ꯑꯩ ꯆꯥꯏꯗ ꯍꯣꯏ
ꯀꯔꯝꯕ
ꯆꯤꯡ ꯃꯣꯔꯦꯗꯣ
ꯃꯣꯔꯦ ꯍꯪꯉꯣꯏꯗꯣ
ꯑꫭ ꯑꯗꯨꯗꯤ ꯆꯥꯏꯗ ꯑꯩꯁꯨ ꯍꯥꯎꯋꯦ ꯑꯗꯨ ꯍꯣꯏꯗꯤ
ꯇꯜꯂꯦ ꯑꯩꯗꯤ
ꯇꯜꯂꯦ
ꯎꯝ
ꯍꯣꯏ ꯀꯩꯒꯤꯅꫭ
ꯀꯩꯅꯣ ꯑꯩ ꯏꯁꯥꯅ ꯆꯥꯗꯕ ꯌꯥꯝ ꯌꯥꯝꯃꯦ
ꯑꫭ ꯑꯩꯗꯤꯀꯣ ꯑꯗꯨꯝ ꯑꯗꯨꯒꯨꯝꯕ ꯂꯩꯇꯦ ꯃꯤꯅ ꯑꯗꯨꯝ ꯅꯥꯜꯂꯒ ꯁꯦꯡꯉꯒ ꯍꯥꯎꯔꯗꯤ ꯑꯗꯨꯝ ꯆꯥꯏꯗ ꯑꯩꯗꯤ
ꯑꯩꯅ ꯆꯥꯕꯗꯣ ꯎꯝ ꯆꯥꯗꯕꯗꯣ ꯕꯦꯂꯤꯟꯗ꯭ꯔꯤ ꯆꯥꯗꯦ
ꯑꯣ
ꯄꯥꯟ ꯆꯥꯗꯦ
ꯍꯥꯎꯇꯕꯩꯔ ꯑꯗꯨꯝ ꯇꯟ ꯇꯟꯕꯩꯔ
ꯃꯅꯞ ꯃꯥꯟꯕꯒꯤ
ꯑꯁ
ꯑꯗꯨꯒ ꯁꯛ ꯁꯛꯒꫭꯜ ꯍꯋꯥꯏ ꯆꯥꯗꯦ
ꯑ ꯁꯒꯣꯜ ꯍꯋꯥꯏ
ꯎꯝ
ꯑꫭ ꯀꯩꯒꯤꯅꯣ ꯑꯗꯨꯅ ꯎꯝ ꯑꯩꯈꯣꯏꯗ ꯑꯗꯨꯝ ꯄꯤꯕꯅꯤꯅꯦ ꯑꯗꯨꯗꯣ ꯁꯤꯗ
ꯑꯗꯨꯒ ꯁꯥ ꯉꯥꯗꯅ ꯏꯔꯣꯏ ꯆꯥꯗꯦ ꯍꯨꯏ ꯆꯥꯗꯦ ꯑꯗꯩ ꯉꯥꯄ꯭ꯔꯨꯝ ꯆꯥꯗꯦ
ꯑꫭ ꯍꯨꯏ ꯆꯥꯗꯦ
ꯎꯝ
ꯉꯥꯄꯔꯨꯝꯗꯤ ꯍꯥꯎꯕꯅꯦ ꯑꯁ
ꯀꯩꯕꯥ
ꯉꯥꯄꯔꯨꯝꯗꫭ
ꯉꯥꯄꯔꯨꯝ ꯆꯥꯗꯦ ꯑꯗꯨꯒ ꯀꯩꯅꯣ ꯆꯥꯗꯦ ꯊꯔꯣꯏꯁꯨ ꯀꯩꯅꯣꯒꯤ ꯊꯔꯣꯏ ꯆꯥꯗꯦ ꯀꯩꯅꯣꯒꯤꯗ ꯎ
ꯆꯤꯡ ꯂꯧꯕꯨꯛ ꯊꯥꯔꯣꯏꯔ
ꯇꯨꯔꯦꯟꯒꯤ ꯑꯃ ꯂꯩꯇ꯭ꯔꯥ ꯑꯀꯟꯕꯗꯣ ꯗꯨꯈ ꯊꯁ ꯎ
ꯀꯩꯒꯤꯅꯣ ꯑꯗꯨ ꯍꯥꯎꯋꯦ ꯍꯥꯏꯒꯤꯗꯤ
ꯍꯥꯥ
ꯑꯗꯨꯁꯨ ꯈ꯭ꯋꯥꯏ ꯍꯥꯎꯋꯦꯕ ꯑꯩꯒꯤꯗꯤ ꯍꯔꯣꯏꯗꯗꯤ
ꯀꯔꯝꯕ ꯊꯧꯔꯣꯏ
ꯅꯪꯅ ꯀꯟꯕ ꯍꯥꯏꯕꯗꯣ ꯁꯥꯡꯉꯒ
ꯑꯗꯨ ꯆꯥꯏꯕ ꯑꯇꯣꯞꯄ ꯆꯥꯗꯦꯕ
ꯑꯣ ꯑꯣ ꯑꯣ ꯑꯗꯨꯗꯤ ꯍꯦꯟꯅ ꯁꯦꯡꯕꯒꯨꯝ ꯇꯧꯋꯦ ꯑ ꯇꯣ ꯄꯊꯔ ꯑꯣꯏꯣꯏ ꯇ ꯀꯁꯨ
ꯎꯝ ꯑꯗꯨꯒ ꯀꯩꯅꯣ ꯑꯩ ꯍꯥꯟꯅꯗꯤ ꯁꯥ ꯁꯥ ꯍꯥꯏꯕꯁꯤ ꯏ ꯇꯥꯕꯒꯨꯝꯕꯁꯦ ꯑꯃꯠꯇ ꯆꯥꯔꯝꯅꯤ ꯑꯩꯅ ꯆꯥꯃꯁꯨ ꯀꯨꯏꯗ꯭ꯔꯤ ꯋꯥꯟ ꯌꯌꯥꯔꯒꯨꯝꯕꯗ ꯁꯨꯕꯗ ꯉꯔꯦ
ꯑꯁ ꯄꯨꯞ ꯕꯦꯁꯇꯔꯤꯟ ꯑꯣꯏꯔꯝꯕꯅꯦꯕ ꯑꯗꯨꯗꯤ
ꯑ ꯉꯥꯔꯤ ꯐꯥꯎꯖꯥꯗꯦ
ꯑꯣꯁ
ꯌꯦꯔꯨꯝꯒꯨꯝꯕꯁꯨ ꯆꯥꯗꯦ
ꯑꯥ
ꯑꯃꯛꯇ ꯆꯥꯔꯝꯗꯤꯦ
ꯔꯥꯅꯤꯗꯤ ꯐꯥꯥꯛ ꯐꯧꯔꯪꯕꯅꯤ ꯅꯪꯦ
ꯑꯗꯨꯒ ꯍꯧꯖꯤꯛꯁꯦ ꯀꯩꯅꯣ ꯇꯥꯈ꯭ꯔꯦ ꯌꯦꯟ ꯆꯥꯈ꯭ꯔꯦ ꯉꯥ ꯉꯥ ꯍꯥꯏꯔꯁꯨ ꯔꯧꯒꯨꯝꯕ ꯑꯗꯨꯒꯨꯝꯕꯗꯤ ꯆꯥꯏ ꯑꯗꯨꯕꯨ ꯀꯩꯅꯣ ꯆꯥꯕꯗꯦ ꯉꯍꯩ ꯑꯗꯨꯒ ꯉꯖꯤꯖ꯭ꯔꯧ ꯍꯥꯏꯕ꯭ꯔꯥ
ꯉꯆꯤ ꯀꯩꯕ
ꯉꯆꯤ ꯇ꯭ꯔꯧ ꯍꯥꯏꯕ꯭ꯔꯥ ꯑꯃ ꯍꯥꯏꯕ꯭ꯔꯥ ꯅꯤꯡꯉ ꯑꯗꯨꯁꯨ ꯆꯥꯗꯦ ꯉꯄꯔꯨ ꯆꯥꯗꯦ ꯃꯨ ꯆꯥꯗꯦ
ꯑꯣ
ꯑꯗꯨꯒ ꯆꯤꯡꯒꯤ ꯃꯄ꯭ꯔꯨꯝ ꯍꯥꯏꯕ꯭ꯔꯥ ꯑꯃ ꯂꯩꯅꯦ
ꯑꯣ ꯑ ꯑ
ꯑꯗꯨ ꯆꯥꯗꯦ ꯆꯥꯗ꯭ꯔꯤ ꯑꯩꯅ ꯆꯥꯕꯁꯦ ꯌꯦꯟ ꯆꯥꯈ꯭ꯔꯦ ꯍꯧꯖꯤꯛ ꯁꯟꯁꯥ ꯆꯥꯈ꯭ꯔꯦ
ꯑꯥ
ꯏꯔꯣꯏꯒꯨꯝꯕꯗꯤ ꯆꯥꯗꯦꯕꯣ
ꯑꯥ
ꯑꯗꯨꯒ ꯉꯥꯅꯨ ꯑꯃꯨꯔꯛ ꯁꯥꯈ꯭ꯔꯦ
ꯑ
ꯑꯗꯨꯒ ꯂꯣꯏꯈ꯭ꯔꯕ ꯃꯥꯜꯂꯦ ꯎꯝ
ꯍꯖꯤ ꯆꯅꯤꯅꯦ ꯑꯣꯛ ꯆꯥꯕ꯭ꯔꯣ
ꯑꯣꯛꯁꯨ ꯈꯔ ꯈꯔ ꯆꯥꯕ ꯍꯧꯔꯦ
ꯑꯥ ꯆꯒꯗꯦꯕꯅꯦ
ꯃꯥꯦꯗꯔꯗꯤ
ꯑꯕꯅꯦ ꯑꯣꯀꯣꯣꯏꯇꯦ
ꯑꯩ ꯍꯥꯟꯅ ꯀꯔꯤꯝ ꯆꯥꯕ ꯌꯥꯗꯕ ꯑꯩ ꯍꯦꯛ ꯒ꯭ꯌꯥꯟ ꯇꯥꯕꯗꯒꯤ ꯑꯩ ꯀꯔꯤꯁꯨ ꯆꯥꯗ꯭ꯔꯦ ꯑꯩꯒꯤ ꯏꯅꯥꯎ ꯅꯨꯄꯤꯁꯨ ꯆꯥꯗꯕꯅꯦ
ꯑꯣ
ꯑꯩꯒ ꯍꯦꯛ ꯄꯣꯝꯃꯤꯟꯅꯕꯗꯣ
ꯑ ꯆꯥꯎꯅꯦ ꯀꯩꯅꯅ ꯍꯥꯎ ꯍꯥꯎ ꯃ ꯆꯥꯗ
ꯑꯩꯒꯤ ꯏꯃꯥꯁꯦ ꯃꯥꯎꯅꯦꯕꯀꯣ
ꯑꯣ ꯑꯣ ꯑꯣ
ꯑꯗꯨꯒ ꯑꯩꯈꯣꯏ ꯕꯥꯅ ꯆꯣꯊꯤꯅꯦꯕ ꯑꯩꯈꯣꯏ ꯏ ꯃꯥꯗꯤꯅꯦ ꯍꯪꯉꯣꯏꯁꯨ ꯆꯥꯏ ꯍꯧꯗꯣꯡꯁꯨ ꯆꯥꯏ ꯑꯗꯨꯒ ꯂꯣꯏꯅꯃꯛ ꯆꯥꯏ ꯅꯨꯃꯤꯠ ꯑꯃ ꯑꯩꯈꯣꯏ ꯕꯥ ꯑꯩꯈꯣꯏ ꯕꯥꯒꯤ ꯃꯅꯥꯛꯇ ꯑꯩꯈꯣꯏ ꯌꯨꯝꯗꯗꯤ ꯊꯣꯡꯕ ꯌꯥꯗꯕꯀꯣ ꯍꯨꯏꯒꯨꯝꯕꯁꯨ ꯑꯩꯈꯣꯏ ꯌꯨꯝꯗ ꯂꯧꯕ ꯌꯥꯗꯦꯕ
ꯑꯥ
ꯑꯗꯨꯗꯤ ꯑꯩꯈꯣꯏ ꯏꯃꯁꯤꯅ ꯂꯨꯅ ꯍꯧꯗꯣꯡꯁꯦ ꯊꯣꯡꯂꯒ ꯃꯤꯒꯤ ꯃꯌꯨꯝꯗ ꯊꯣꯡꯂꯒ ꯄꯨꯔꯛꯄꯅꯦꯕ ꯑꯩꯈꯣꯏ ꯏ ꯕꯥꯅ ꯆꯥꯗꯕꯅꯤꯅ ꯑꯗꯨꯝ ꯃꯅꯝ ꯈꯪꯕꯅꯦꯕ ꯈꯪꯈ꯭ꯔꯕ ꯍꯧꯗꯣꯡꯄ꯭ꯔꯦꯡꯗ ꯑꯁ ꯑꯩꯈꯣꯏ ꯃꯥꯒꯤ ꯇꯦꯟꯒꯣꯠꯇꯣ ꯂꯪꯕꯗ
ꯑꯩꯁꯨ ꯀꯣ
ꯑꯥ
ꯍꯧꯗꯣꯡ ꯁꯦ ꯀꯩ ꯍꯥꯏꯇꯥꯔꯦ ꯆꯥꯗꯤ ꯆꯥꯔꯝꯗꯕ ꯑꯗꯨꯝ ꯀꯔꯤꯗꯔ ꯅꯣꯡꯃ ꯆꯥꯈ꯭ꯔꯦ ꯑꯩꯁꯨ ꯑꯃꯈꯛꯇ ꯆꯥꯈ꯭ꯔꯦ ꯍꯧꯗꯣꯡꯁꯦ
ꯑꯩꯈꯣꯏ ꯕꯥꯗꯤ ꯌꯥꯝ ꯁꯥꯎꯋꯦꯕ ꯉꯝꯃꯨꯒꯨꯝꯕ ꯁꯨ ꯂꯧꯕ ꯃꯅꯝꯇꯥꯥ ꯌꯥꯗꯦꯕ
ꯑꯥ
ꯑꯩꯈꯣꯏ ꯕꯥ ꯂꯧꯕꯒꯤꯅꯦꯕ ꯑꯩꯈꯣꯏꯗꯣ ꯆꯥꯕ ꯌꯥꯝ ꯁꯥꯊꯤꯑꯕ ꯑꯩꯈꯣꯏ ꯕꯥꯗꯣ
ꯑꯥ
ꯑꯗꯨꯒ ꯅꯨꯃꯤꯠ ꯑꯃ ꯉꯃꯨ ꯉꯃꯨꯗꯣ
ꯑꯥ
ꯏꯃꯥꯅ ꯐꯥꯔꯒ ꯂꯧꯔꯒ ꯂꯩꯈ꯭ꯔꯕ ꯑꯩꯈꯣꯏ ꯏꯕꯥꯅ ꯃꯅꯝ ꯇꯥꯈ꯭ꯔꯕ
ꯑꯣ
ꯃꯤ ꯃꯤ ꯂꯧꯕꯒꯤ ꯃꯅꯝ ꯇꯥꯏ ꯍꯥꯏꯁꯤꯅꯦꯕ ꯑꯩꯈꯣꯏ ꯃꯥꯅ
ꯑ
ꯑꯗꯨꯒꯤ ꯑꯩꯈꯣꯏ ꯏ ꯃꯥꯅ ꯉꯥꯃꯨꯗꯣ ꯄꯥꯏꯔꯒ ꯂꯩꯀꯥꯏꯗ ꯆꯦꯜꯂꯦ
ꯑꯦꯁ ꯌꯥ ꯎ
ꯑꯩꯈꯣꯏ ꯕꯥꯗꯤ ꯆꯅꯝ ꯐꯥꯎ ꯑꯩꯈꯣꯏ ꯕꯥꯏꯗꯤ ꯆꯅꯝ ꯐꯥꯎꯕꯅꯦ ꯃꯁꯛ ꯎꯍꯟꯕ ꯌꯥꯗꯦ ꯃꯣꯔꯣꯛ ꯃꯤꯠꯄ ꯀꯥꯟꯗ ꯄꯨꯔꯥ ꯀꯨꯞ ꯅ ꯇꯛꯈꯥꯏꯒꯗꯕ ꯌꯥꯎꯋꯦ ꯈꯪꯍꯟꯗꯩꯗꯃꯛ
ꯑ ꯂꯩꯔꯒꯗ꯭ꯔ
ꯑ ꯑꯩꯈꯣꯏ ꯏꯕꯥꯅ ꯈ꯭ꯋꯥꯏꯗꯒꯤꯩ ꯄꯥꯝꯕꯁꯦ ꯀꯔꯤꯅ ꯈꯪꯕ꯭ꯔꯥ ꯁꯥꯟ ꯃꯎꯟ ꯃꯎꯟꯗ
ꯥꯎꯋꯟꯅꯥꯗꯤ ꯀꯅ ꯑꯩ ꯈꯪꯖ ꯑꯣ
ꯑꯥ
ꯑꯣ ꯑꯗꯨꯈꯣꯏꯗꯣ ꯆꯥꯕ ꯅꯨꯡꯉꯥꯏꯕꯅꯦꯕ
ꯅꯠꯇꯦ ꯀꯪꯍꯜꯂꯦꯗꯅ ꯂꯧꯈ꯭ꯔꯦꯗꯅ ꯂꯧꯔꯒ ꯀꯔꯤꯦꯝꯝ ꯀꯔꯤꯦꯝꯝ ꯂꯥꯎꯍꯟꯈ꯭ꯔꯦꯗꯅꯀꯣ ꯌꯩꯔꯦꯗꯅ ꯌꯩꯔꯒ ꯃꯥꯒꯤ ꯕ꯭ꯂꯦꯛ ꯀꯂꯔꯒꯗꯨꯣ ꯂꯧꯊꯣꯛꯈ꯭ꯔꯅꯤꯗꯅ ꯈꯦꯠꯇꯣꯛꯈ꯭ꯔꯅꯤ ꯑꯗꯨꯅ
ꯎꯝ
ꯑꯗꯨꯒ ꯃꯣꯔꯣꯛ ꯈꯣꯏ ꯑꯗꯨꯒ ꯃꯨꯊ꯭ꯔꯨꯕꯤ ꯃꯔꯨ ꯈꯣꯏ ꯇꯧꯔꯒ ꯁꯨꯈ꯭ꯔꯅꯤꯗꯅ ꯑꯗꯨꯒ ꯆꯥꯕ
ꯑꯁ ꯇꯤꯟ ꯊꯣꯛꯀꯦ ꯇꯧꯋꯦ ꯍꯥꯎꯒꯅꯤ ꯑꯗꯨꯗ ꯎꯝ
ꯑꯩꯈꯣꯏꯕꯥꯗꯤ ꯌꯥꯝ ꯍꯩꯕꯅꯤ